ꯂ ꯍ ꯇꯦ
ꯑꯩ ꯇꯥꯕ꯭ꯔꯣ
ꯇꯥꯏꯌꯦ ꯇꯥꯏꯌꯦ
ꯑꯩ ꯁꯤꯒꯤ ꯃꯄꯨꯁꯦ ꯑꯩ ꯈꯪꯉꯦ
ꯅꯨꯝꯕ ꯅꯨꯕ ꯑꯣꯏꯕ꯭ꯔꯥ
ꯀ꯭ꯔꯤ
ꯅꯣꯏ ꯊꯥꯔꯛꯄꯗꯣ
ꯍꯣꯏ ꯃꯥꯜꯂꯤ
ꯑꯩ ꯈꯪ
ꯍ
ꯃꯥꯗꯤ ꯄꯥꯏꯔꯦ ꯃꯥꯗꯤꯤ ꯄꯥꯏꯕ꯭ꯔꯣ
ꯍꯣꯏ ꯄꯥꯏꯕꯤ ꯄꯥꯏꯕꯤ ꯑꯗꯨꯝ ꯃꯥ ꯍꯩꯇꯕꯒꯤ ꯑꯗꯨꯝ ꯑꯗꯨꯃꯛ ꯀꯏꯐꯅꯤ
ꯑꯣ ꯑꯠꯆꯥ ꯑꯠꯆꯥ ꯑꯠꯆꯥ ꯆꯥꯔꯦ ꯍꯣꯏ
ꯆꯛ ꯆꯥꯔꯕꯣ
ꯆꯥꯔꯦ ꯍꯣꯏ
ꯀꯔꯤ ꯃꯊꯠ ꯆꯥꯔꯤꯦ
ꯑꯩꯁꯦ ꯉꯁꯤ ꯀꯥꯡꯉꯧ ꯆꯥꯔꯦ
ꯑꯣ
ꯀꯔꯤ ꯀꯒꯥꯎ ꯆꯥꯕ꯭ꯔꯣ ꯁꯟ
ꯍꯣꯏ ꯁꯟ
ꯐꯒꯤ ꯇꯧꯕꯅꯦ ꯈꯥꯃꯦꯟ ꯑꯁꯤꯟꯕ
ꯐꯔꯅꯦ
ꯅꯪꯗꯤ ꯇꯥꯔꯕꯣ
ꯍꯧꯒꯠꯇꯥꯔꯤꯗꯤ
ꯑꯣ ꯆꯥꯛꯗꯤ ꯊꯣꯡꯕꯣ
ꯎꯝ ꯊꯣꯡꯗ꯭ꯔꯤ ꯉꯔꯥꯡꯒꯤ ꯏꯟꯁꯥꯡ ꯑꯃꯨꯛ ꯆꯥꯅꯤꯗ ꯑꯩꯗꯤ
ꯑꯣ ꯍꯨꯡ
ꯑꯁ ꯀꯩꯒꯤ ꯌꯥꯝ ꯅꯣꯛꯅꯤꯡꯕ꯭ꯔ
ꯌꯥꯔꯅꯤ ꯍꯥꯏꯔꯗꯤ ꯃꯄꯨꯗꯣ ꯅꯪ ꯍꯥꯏꯔꯅꯦꯕ ꯑꯗꯨꯒꯤ ꯌꯥꯔꯦ ꯍꯥꯏꯗꯥꯁꯨ
ꯍꯥ
ꯅꯪ ꯅꯍꯥꯟ ꯁꯟꯗꯦꯗꯥ ꯑꯥ ꯆꯥꯔꯖ ꯂꯥꯛꯄꯔꯥꯅꯦ
ꯍꯣꯏ
ꯂꯥꯛꯑꯦ
ꯍꯣꯏ
ꯑꯗꯨ ꯑꯩ ꯈꯪꯕ ꯑꯣꯏꯔꯝꯅꯤ ꯑꯗꯨꯗꯤ
ꯅꯪꯁꯨ ꯂꯥꯛ ꯍꯥ ꯁꯟꯗꯦꯗꯥ ꯍꯩꯕ꯭ꯔꯣ
ꯍꯣꯏ
ꯁꯟꯗꯦ ꯁꯟꯙꯤꯗꯥꯗꯤ ꯏꯁꯩ ꯁꯛꯇꯤꯗꯥ
ꯁꯛꯇꯦ
ꯎꯝ
ꯑꯩꯁꯨ ꯂꯥꯛꯄꯅꯦ
ꯕꯁꯇꯥ ꯂꯥꯛꯄ꯭ꯔꯥ
ꯂꯥꯛꯑꯦ
ꯌꯥꯔꯦ ꯇꯣꯍꯧꯔꯁꯦ
ꯂꯥꯛꯄꯔꯥ ꯕꯁꯇꯥ
ꯍꯣꯏ
ꯅꯍꯥꯟ ꯁꯟꯗꯦꯗꯣ ꯏꯃꯥꯟꯅꯕꯤꯒ ꯑꯩꯒ ꯀꯩꯅꯣ ꯍꯥꯏꯕꯅꯦꯕ ꯁꯤ ꯃꯌꯥꯝꯅꯗꯤ ꯀꯩꯅꯣ ꯁꯤ ꯄꯥꯏꯕꯁꯦ ꯂꯩꯔꯅꯤ ꯍꯥꯏꯕꯅꯦꯕ ꯆꯨꯝꯃꯦ ꯅꯪ ꯂꯩꯔꯦ
ꯍꯩꯍꯥ
ꯑꯣꯏꯔꯝꯕꯁꯨ ꯌꯥꯏ
ꯂꯥꯛꯑꯦꯀꯣ ꯅꯍꯥꯟ ꯁꯟꯗꯦꯗꯥ
ꯅꯨꯡꯇꯤ ꯂꯥꯛꯏꯗꯥ
ꯅꯥ ꯍꯥꯏꯔꯝꯒꯅꯤ ꯑꯗꯨꯗꯤ ꯑꯩ ꯈꯪꯒꯅꯤꯌꯦ ꯅꯪꯁꯨ ꯑꯩ ꯀꯩꯅꯣ ꯈꯪꯅꯤ
ꯀꯪꯂꯥ ꯅꯣꯡꯄꯣꯛ ꯔꯣꯝꯗꯥꯒꯤ ꯂꯩꯕꯗꯨꯔꯥ ꯍꯥꯥ
ꯅꯪꯗꯤ ꯄꯦꯁꯦꯟꯁꯦꯠ ꯑꯣꯏꯕ꯭ꯔꯥ ꯅꯠꯇ꯭ꯔꯒ
ꯍꯥ
ꯀꯩꯅꯣ ꯀꯔꯤ ꯄꯦꯁꯦꯟꯖꯔꯗꯤ ꯄꯦꯁꯦꯟꯖꯔꯅꯦ ꯑꯗꯨꯗꯣ ꯀꯟꯗꯛꯇꯔ ꯑꯣꯏꯔ
ꯑꯣꯏꯗꯕ ꯉꯥꯡꯒꯅꯨ ꯈꯪꯗꯦ ꯑꯩꯁꯨ
ꯑꯣꯏꯔꯝꯒꯨꯅꯤ ꯃꯥꯒꯤ ꯅꯝꯕꯔ ꯂꯩꯔꯗꯤ ꯃꯥꯒꯤ ꯀ꯭ꯂꯣꯁ ꯇꯧꯔꯥꯅꯤ ꯑꯩ
ꯌꯥꯔꯦꯗꯤ ꯁꯤ ꯋꯥꯔꯤ ꯊꯣꯛꯂꯁꯤ ꯀꯗꯥꯏꯗꯒꯤ
ꯑꯁ ꯅꯣꯛꯅꯤꯡꯉꯥꯏꯒꯤꯔꯣ
ꯃꯤ
ꯍꯥ ꯍꯥ
ꯁꯤ ꯁꯤ ꯀꯩꯅꯣꯒꯤ ꯃꯄꯨꯒꯤ ꯂꯩꯐꯝꯗꯣ
ꯎꯝ
ꯅꯪꯅꯠꯇꯕ ꯭ꯌꯥꯟ ꯇꯥꯕ ꯍꯥꯏꯁꯦ
ꯎꯝ
ꯃꯥ ꯂꯩꯐꯝ ꯃꯂꯤꯛꯀꯤ ꯀꯩꯅꯣꯗꯣ ꯃꯆꯥ ꯃꯆꯥꯅꯨꯄꯤꯗꯣ
ꯎꯝ
ꯍꯥꯁꯨ ꯎꯁꯤ ꯄꯥꯏ
ꯃꯅꯥꯎꯅꯨꯄꯤ ꯍꯥꯏꯕ ꯅꯠꯇ꯭ꯔꯣ
ꯃꯆꯥꯅꯨꯄꯤ ꯀꯥꯏꯗꯒꯤ
ꯀꯩ ꯍꯥꯏꯕꯥ
ꯃꯅꯥꯎꯅꯨꯄꯤ ꯍꯥꯏꯕ ꯅꯠꯇ꯭ꯔ ꯅꯪ ꯍꯥꯏꯗꯣ ꯃꯆꯥꯅꯨꯄꯤ ꯍꯥꯏꯕꯁꯤ ꯀꯔꯤꯅꯣ
ꯁꯤꯒꯤ ꯅꯪꯅ ꯊꯥꯔꯛꯄꯁꯦ ꯊꯥꯔꯛꯄ ꯃꯄꯨꯗꯣ
ꯑꯥ
ꯁꯤ ꯅꯪꯒꯤ ꯅꯠꯇꯦꯗꯅ ꯅꯠꯇ꯭ꯔꯥ ꯃꯥꯒꯤ ꯃꯄꯨ ꯂꯩꯐꯝꯒꯤ ꯀꯩꯅꯣ ꯃꯂꯤꯛꯀꯤ ꯃꯆꯥꯅꯨꯄꯤꯗꯣ ꯒ꯭ꯌꯥꯟ ꯇꯥꯕꯔꯑꯩ ꯍꯥꯏꯁꯦ ꯑꯁꯤ ꯄꯥꯏꯕꯅꯦꯕ꯫ ꯑꯦꯝꯅ ꯍꯧꯕꯗꯣ ꯃꯃꯤꯡ ꯈꯪꯕ꯭ꯔꯥ
ꯎꯝ ꯎꯝ
ꯍꯣꯏ ꯍꯣꯏ ꯑꯣ
ꯂꯣꯏꯔꯦꯍ‌ꯦ ꯅꯪꯒꯤꯁꯤ ꯅꯣꯛꯅꯤꯡꯉꯥꯏ ꯉꯥꯛꯇ
ꯀꯔꯤ ꯍꯥꯏꯕ
ꯌꯥꯝ ꯅꯣꯛꯅꯤꯡꯕ ꯃꯥꯜꯂꯦ ꯅꯪꯁꯦ
ꯃꯥꯒꯤꯅꯦ ꯅꯪ ꯀꯌꯥꯝ ꯀꯨꯏꯔꯤꯒꯦ
ꯑꯁ ꯌꯥꯔꯦ ꯁꯤ ꯋꯥꯔꯤꯔꯤ ꯇꯣꯛꯑꯣ
ꯀꯤꯌꯥꯝ ꯀꯨꯏꯔꯒꯦ ꯍꯪꯕꯅꯦ ꯀꯩꯅꯣ
ꯑꯣꯏꯈ꯭ꯔꯦ ꯍꯣꯏꯗꯤ
ꯑꯣ
ꯕꯦꯔꯥꯅꯦ ꯅꯪꯁꯨ ꯑꯩ ꯍꯧꯖꯤꯛ ꯅꯣꯡ ꯆꯨꯗꯦꯀꯣ
ꯀꯩ ꯍꯥꯏꯕꯥ
ꯅꯣꯡ ꯆꯨꯗꯦꯀꯣ ꯍꯧꯖꯤꯛ
ꯆꯨꯗꯦ ꯍꯣꯏ ꯅꯨꯡꯁꯤꯠ ꯌꯥꯝ ꯂꯥꯛꯑꯦ ꯅꯣꯏ ꯗꯗꯤ ꯆꯨꯕ꯭ꯔꯥ
ꯆꯨꯗꯦ ꯅꯨꯡꯁꯤꯠꯇꯤ ꯌꯥꯝ ꯁꯤꯠꯂꯦ
ꯑ‌ꯣ
ꯑꯁ ꯇꯨꯝꯕ ꯌꯥꯗꯦ ꯁꯥꯃꯟꯕꯒꯤ ꯍꯟꯇꯛ
ꯑꯣ ꯑꯗꯨꯨꯗꯤ ꯉꯟꯅ ꯍꯧꯒꯠꯂꯣ
ꯇꯨꯝꯕ ꯌꯥꯗꯕꯒꯤꯅꯦ ꯍꯧꯖꯤꯛꯐꯥꯎ ꯇꯨꯝꯕꯅꯤꯅ
ꯑꯁ
ꯅꯨꯡꯗꯥꯡ ꯄꯨꯡ ꯑꯍꯨꯝ ꯁ꯭ꯋꯥꯏꯗꯒꯤ ꯑꯗꯨꯝ ꯇꯨꯝꯕꯅꯦ ꯑꯩ
ꯑꯣꯑ‌ꯣꯑ‌ꯣ
ꯀꯣꯛꯇꯤ ꯌꯥꯝ ꯆꯤꯛꯄꯅꯦ ꯫
ꯍꯣꯏ
ꯈꯪꯗꯦꯅꯦ ꯉꯔꯥꯡ ꯀꯔꯤꯁꯨ ꯇꯨꯝꯕ ꯌꯥꯗꯦ ꯃꯨꯚꯤ ꯌꯦꯡꯁꯤꯔꯥ ꯇꯧꯕꯁꯨ ꯃꯨꯏꯁꯨ ꯌ‌ꯦꯡꯅꯤꯡꯗꯦ
ꯅꯍꯣꯏ ꯀꯟ ꯒꯥꯔꯗꯤ ꯅꯣꯡ ꯆꯨꯔꯤꯅꯤ
ꯍꯥꯥ
ꯀꯩꯁꯨ ꯍꯥꯏꯗꯦ
ꯅ‌ꯣꯡꯁ ꯅꯣꯡ ꯆꯨꯒꯅꯤ ꯍꯥꯏꯕꯗꯤ ꯀꯔꯤ ꯍꯥꯏꯕꯅꯣ
ꯑꯁ ꯅꯪ ꯀꯅꯥ ꯀꯅꯥ ꯂꯩꯕ꯭ꯔꯣ
ꯅꯪꯒꯤ ꯏꯇꯩꯃꯥꯒꯥ ꯂꯩ
ꯑꯣ ꯑꯠꯆꯥ ꯑꯠꯆꯥ ꯌꯨꯝꯗ ꯅꯠꯇꯦꯀꯣ ꯍꯥ ꯀꯩ ꯍꯥꯏꯕ
ꯏꯊꯟꯗ ꯂꯩꯕꯅꯤꯗ
ꯑꯣ
ꯅꯪꯗꯤ
ꯃꯥꯟꯅꯕꯤ ꯑꯅꯤꯒ
ꯑꯁ ꯑꯃꯈꯛꯇꯁꯨ ꯅꯠꯇꯦ ꯑꯅꯤꯅꯤꯅ‌ꯦ
ꯏꯅꯦ ꯍꯣꯏ ꯑꯩꯈꯣꯏ ꯑꯍꯨꯝ ꯂꯩꯕꯅꯦ
ꯐꯔ‌ꯦꯅꯦ ꯑꯁ ꯃꯤ ꯏꯃꯥꯟꯅꯕ ꯏꯃꯥꯟꯅꯕꯤ ꯂꯩꯕꯁꯤꯡꯁꯤ ꯈꯔ ꯅꯨꯡꯉꯥꯏꯔ‌ꯦꯍꯦ ꯆꯥꯛ ꯏꯟꯁꯥꯡ ꯊꯣꯡꯕ ꯃꯇꯝꯗ
ꯃꯥꯅꯦ
ꯑꯁ ꯑꯩꯗꯤ ꯏꯟꯊꯟꯗ ꯑꯣꯏꯕꯒꯤ ꯂꯣꯏꯔꯦ ꯑꯩ ꯊꯣꯡꯗꯨꯗꯤ ꯆꯥꯕ ꯐꯪꯗꯦ ꯃꯦꯇꯩ
ꯄꯦꯔꯤꯒꯤ ꯎꯄꯥꯏ ꯂꯩꯇꯕ
ꯇꯥꯟꯅꯈꯤ
ꯇꯟꯕꯒꯤ
ꯊꯣꯡꯕꯗꯤ ꯍꯩꯕ꯭ꯔꯅꯦ
ꯍ‌‌ꯩꯁ ꯃꯜꯂꯤꯛ ꯑꯃꯗ ꯅꯪ ꯄꯥꯎ ꯐꯥꯎꯅꯔꯣ ꯑꯗꯨ ꯈꯪꯅꯤꯡꯈ꯭ꯔꯗꯤ
ꯀ‌ꯩ ꯍꯥꯏꯕ
ꯑ ꯃꯤꯡ ꯑꯩꯒꯤ ꯏꯃꯥꯟꯅꯕꯗꯣ ꯑꯣꯅ ꯍꯥꯎꯕꯗꯣ
ꯍꯣꯏ
ꯑꯗꯨ ꯅꯨꯄꯥꯗ ꯍꯥꯡꯕ ꯑꯗꯨꯒꯤ ꯋꯥꯔꯤꯁꯤ ꯃꯥꯒꯤ ꯀꯔꯤ ꯇꯧꯕ꯭ꯔꯥ ꯃꯥꯅ ꯏꯟꯁꯥꯡ ꯊꯣꯡꯕ ꯍꯥꯏꯕ꯭ꯔꯥ ꯑꯗꯨ ꯍꯥꯏꯕꯗꯤ ꯃꯥꯅ ꯑꯁ ꯑꯗꯨ ꯂꯨꯄꯥꯗꯤ ꯃꯩ ꯇꯥ ꯑꯗꯨꯃꯥꯏ
ꯎꯝ ꯑꯩꯈꯣꯏ ꯂꯩꯐꯝꯗꯨꯣ ꯅꯨꯡꯉꯥꯏꯕ꯭ꯔꯣ
ꯀꯍꯦꯕ
ꯑꯁ ꯑ ꯃꯈꯜ ꯃꯨꯕ ꯇꯥꯏꯅ
ꯉꯪ
ꯑꯩꯈꯣꯏ ꯍꯧꯖꯤꯛ ꯂꯩꯕꯗꯣ
ꯍꯣꯏ
ꯔꯣꯝꯅ ꯗꯏꯕꯗꯨꯝ ꯅꯨꯡꯉꯥꯏꯕ꯭ꯔꯥ
ꯅꯨꯡꯉꯥꯏ ꯍꯣꯏ
ꯐ꯭ꯔꯤ ꯑꯃ ꯑꯣꯏꯕ꯭ꯔꯥ
ꯌꯥꯝꯅꯗꯤ ꯐ꯭ꯔꯤ ꯑꯣꯏꯒꯦꯕ
ꯃꯄꯨꯒ ꯂꯩꯃꯦꯝꯕ꯭ꯔ
ꯍꯣꯏ
ꯏꯁꯇꯥꯟꯗꯔ
ꯅꯣꯏꯗꯤ
ꯍꯣꯏ ꯃꯄꯨꯒ ꯂꯣꯏꯃꯦꯟꯕꯅꯦ
ꯑꯣ
ꯑꯣꯄꯣꯖꯤꯠ ꯑꯣꯄꯣꯖꯤꯠꯇ ꯑꯗꯨꯝ ꯂꯩꯕꯀꯣ
ꯑꯣ ꯑꯣ
ꯕꯤꯜꯗꯤꯡ ꯑꯃ ꯑꯃꯗ ꯑꯗꯨꯝ ꯐꯦꯁ ꯇꯧꯕ ꯑꯩꯈꯣꯏꯁꯦ ꯀꯩꯁꯨ ꯍꯥꯏꯕꯗꯤ ꯅꯣ ꯍꯥꯏꯗꯦ ꯑꯗꯨ ꯑꯣꯏꯔꯁꯨ ꯀꯔꯤꯅ ꯑꯟꯗꯔꯐ ꯀꯟꯇ꯭ꯔꯣꯜꯗ ꯂꯩꯑꯕꯒꯤ ꯕꯤꯠ ꯇꯤ ꯂꯩꯁꯦ
ꯇ꯭ꯂꯦ
ꯃꯄꯨꯒ ꯂꯩꯃꯤꯟꯕꯗꯤ ꯈꯔꯗꯤ ꯐꯔꯛꯑꯈ꯭ꯔꯤ ꯍꯥꯏꯁꯤꯔꯛ ꯐ꯭ꯔꯤꯗꯤꯌꯝ ꯑꯣꯏꯗꯨꯅ
ꯍꯣꯏ ꯃꯥꯅꯦ
ꯁꯦ ꯑꯩꯈꯣꯏꯁꯨ ꯒꯦꯞꯇꯤ ꯂꯩꯔꯝꯒꯅꯤꯅ
ꯂꯩꯌꯦ ꯄꯨꯡ ꯃꯥꯄꯜ ꯃꯈꯥꯏ ꯇꯥꯔꯗꯤ ꯂꯣꯜꯂꯦ ꯑꯩꯈꯣꯏꯒꯤꯗꯣ
ꯑꯣ ꯅꯤꯄꯥꯟ ꯃꯈꯥꯏ ꯍꯥꯏꯕ꯭ꯔꯥ
ꯅꯣꯏꯗꯤ
ꯑꯩꯈꯣꯏꯁꯦ ꯅꯥꯏꯤꯡ ꯔꯣꯝꯗꯁꯨ ꯂꯣꯜꯂꯦ
ꯑꯗꯨꯝ ꯃꯄꯥꯟ ꯆꯠꯅꯤꯡꯉꯤꯗꯤ ꯑꯗꯨꯝ ꯍꯪꯉꯒ ꯆꯠꯄ ꯌꯥꯏꯗ ꯀꯩꯁꯨ ꯍꯥꯏꯗꯕꯅꯣ
ꯑꯁ ꯍꯣꯏꯗꯤ ꯑꯩ ꯂꯩꯃꯤꯟꯅꯕ ꯏꯃꯥꯟꯅꯕ ꯑꯩꯈꯣꯏꯗꯣ
ꯍꯣꯏ
ꯃꯣꯏ ꯇꯨꯝꯈ꯭ꯔꯗꯤ ꯃꯒꯦꯟ ꯃꯄꯥꯟꯅ ꯇꯨꯝꯅꯤꯡꯉꯥꯏ
ꯃꯣꯏꯅ ꯄꯥꯏꯕ꯭ꯔꯥ ꯁꯣꯗꯣ
ꯁꯣ ꯁꯣꯜꯗꯤ ꯍꯥꯞꯇꯦꯕ ꯑꯩꯈꯣꯏꯗꯤ ꯃꯅꯨꯡꯗ ꯑꯗꯨꯝ ꯌꯣꯟꯕ
ꯑꯠꯇꯣꯠꯇꯣ ꯑꯣ ꯑꯗꯨꯗꯤ ꯌꯨꯝꯕꯨ ꯀꯩꯅꯣ ꯆꯞ ꯃꯥꯟꯅꯔꯅꯤꯀꯣ ꯃꯅꯥꯕ꯭ꯔꯥ ꯅꯣꯏ ꯑꯅꯤꯁꯦ
ꯀꯔꯤꯅꯣ
ꯁꯤ ꯑꯁꯤ ꯃꯄꯨꯁꯤꯒ
ꯅꯅꯥꯠꯇ ꯅꯅꯥꯠꯇ ꯅꯅꯥꯠꯇ ꯃꯥ ꯂꯤꯑꯕ ꯂꯥꯞꯄꯦ